ꯍꯜꯂꯣ
ꯍꯜꯂꯣ
ꯇꯥꯔꯕꯣ
ꯑꯦ
ꯍꯥꯎ
ꯍꯂꯣ
ꯇꯌꯦ ꯇꯌꯦ꯫
ꯗꯣꯗꯤ
ꯇꯥꯏꯌꯦ
ꯍꯜꯂꯣ
ꯇꯥꯏꯌꯦꯃꯦ ꯇꯥꯏꯌꯦ ꯇꯥꯏꯌꯦ
ꯑꯣ ꯑꯩꯗꯤ ꯃꯈꯣꯜ ꯊꯣꯛꯇꯕꯤ ꯂꯩꯔꯨꯔꯦ ꯑꯗꯨꯏꯅꯦ
ꯇꯥꯏ ꯍꯜꯂꯣ ꯍꯜꯂꯣꯑꯩꯇꯥꯏꯌꯦ ꯑꯗꯨꯣꯏꯅꯣ
ꯏꯗ
ꯐꯔꯦ ꯐꯔꯦ ꯏꯕꯦꯃꯥ
ꯀꯩꯅꯣ ꯋꯥꯛꯀꯤꯡꯒꯥ ꯆꯠꯇ꯭ꯔꯕ
ꯆꯠꯇ꯭ꯔꯦ ꯌꯨꯝ ꯑꯗꯨꯝ ꯂꯩꯔꯦ ꯅꯣꯏꯖꯔꯤ
ꯇꯧꯕꯗ ꯇꯧꯕꯗ
ꯍꯣꯏ ꯍꯥꯏꯌꯦ ꯃꯥꯅꯤ ꯉꯔꯥꯡ ꯌꯥꯝ ꯅꯨꯡꯁꯤꯅꯅ ꯑꯣꯏ ꯁꯥꯏꯒꯤ ꯃꯤ ꯇꯔꯥꯃꯨꯛ ꯅꯨꯃꯤꯠ ꯇꯔꯥꯃꯥꯊꯣꯏ ꯍꯥꯏꯒ ꯇꯔꯥꯅꯤꯊꯣꯏꯕ ꯅꯨꯡꯁꯤꯕ ꯅꯨꯡꯁꯤꯕꯅ ꯉꯔꯥꯡ ꯅꯨꯡꯁꯤꯅꯕꯅ ꯂꯣꯏꯌꯦꯌꯦ
ꯎꯝ ꯃꯅꯤꯀꯨꯜ ꯃꯨꯛꯇꯣ ꯕꯥꯏ ꯐꯣꯔꯁ ꯇ ꯏꯪꯂꯤꯁ ꯍꯦꯛꯇ ꯍꯥꯞꯄꯣ ꯑꯃ ꯍꯥꯏꯕꯅꯦꯕ
ꯎꯝ ꯅꯪꯗꯤ ꯀꯩꯅꯣꯗ ꯆꯥꯎꯔꯛꯄꯅꯤ ꯀꯩꯅꯣ ꯑꯗꯨꯣꯏꯅꯦ
ꯎꯝ ꯃꯄꯥꯡꯗ ꯁꯔꯣꯛꯛꯄꯅꯤ ꯑ ꯁꯥꯏ ꯀꯩ ꯅ ꯆꯥꯕꯗꯨ ꯍꯑꯋꯥꯑꯣꯏ ꯆꯝꯊꯣꯪ ꯑꯣꯏꯔꯕꯥ ꯃꯜꯂꯦꯗꯥ
ꯌꯥꯝ ꯇꯧꯁꯤꯟꯅꯕ ꯑꯃꯗꯤ ꯌꯥꯎꯋꯦ ꯅꯞꯁꯤꯟꯅꯕꯤ ꯁꯤꯟꯅꯕꯤꯕꯤ
ꯅꯪ ꯀꯩꯅꯣꯗꯣ ꯑꯃ ꯀꯋꯥꯒꯤꯗꯨꯔꯥ ꯀꯩꯅꯣꯝꯃ ꯍꯥꯞꯀꯦ ꯍꯥꯞꯄ
ꯍꯥꯞ ꯈ꯭ꯔꯕꯅꯤ ꯑꯗꯣ ꯃꯥꯗꯨ ꯎ ꯋꯥꯆꯞꯀꯗꯩ ꯒ꯭ꯔꯨꯞꯇꯨ ꯌꯥꯎꯕ ꯈꯣꯠꯄꯗꯨ ꯇꯜꯂꯦꯅ ꯍꯥꯏꯕ ꯑꯗꯨꯏꯗꯨꯒꯤ ꯑꯩꯅ ꯀꯩꯅꯣꯕꯨꯗꯤ ꯂꯣꯏ ꯂꯣꯏꯈ꯭ꯔꯦ ꯃꯥꯏ ꯇꯥꯛꯁꯇ ꯂꯣꯏꯍꯟꯈ꯭ꯔꯦ ꯑꯗꯨꯒ ꯀꯣꯜ ꯇꯧꯅꯜꯂꯗ ꯉꯥꯏꯔꯕꯅꯦꯕ ꯏꯁꯅꯤꯌꯥꯗ ꯍꯥꯏꯗꯣꯏꯗꯨ ꯑꯗꯨꯗꯥꯏ ꯑꯦꯞ ꯍꯥꯞꯄꯒ ꯑꯗꯨꯗꯥꯏ ꯍꯥꯞꯄꯤ ꯍꯥꯏꯗ꯭ꯔꯤ ꯏ ꯗꯥꯏꯔꯦꯛꯄꯨ ꯍꯥꯏꯗꯕꯤ ꯑꯗꯨꯝ ꯗꯥꯏꯔꯦꯛ ꯍꯥꯞꯆꯤꯟꯗꯤ ꯍꯥꯞꯆꯤꯟꯈ꯭ꯔꯕꯅꯦ ꯑꯗꯨꯝ ꯌꯥꯔꯦꯕ ꯃꯥꯏ ꯉꯥꯡ ꯆꯪꯉꯥꯏꯅ ꯆꯪꯉꯒ ꯑꯗꯨꯝ ꯄ꯭ꯔꯣꯁꯦꯁꯇ ꯂꯩꯔꯕꯅꯦꯕ
ꯑꯗꯨ ꯇꯥꯛꯁꯤ ꯇꯧꯔꯛꯄ꯭ꯔꯣꯕ
ꯇꯥꯁ ꯀꯝꯄ꯭ꯂꯤꯠ ꯑꯣꯏꯔꯦ ꯃꯥꯏ ꯋꯥꯔꯤ ꯁꯥꯟꯗꯣꯏꯗꯨ ꯈꯛꯇ ꯉꯥꯏꯦꯕ
ꯑꯟꯗꯦ ꯋꯥꯔꯤ ꯁꯥꯟꯅꯕꯩꯕꯨ ꯊꯣꯛꯂꯛꯄ꯭ꯔꯥ ꯍꯥꯏꯕꯅꯤꯗ ꯇꯧꯕ ꯑꯃ ꯁꯨꯃꯥꯏꯅ
ꯉꯁꯥꯏꯒꯤ ꯄꯦꯃꯦꯟ ꯂꯩꯕꯗ ꯃꯈꯥꯒꯤ ꯑꯃ ꯄ꯭ꯂꯁ ꯇꯥꯛꯁ ꯑꯃ ꯇꯧ ꯈꯣꯠꯂ ꯇꯧꯕꯒꯤꯗꯣ ꯃꯈꯥꯒꯤꯗ ꯂꯩꯕꯗꯣ ꯑꯗꯨꯗ ꯉꯥꯏꯔꯦ ꯌꯥꯔꯦ ꯂꯣꯏꯔꯦ ꯍꯥꯏꯕ ꯅꯨꯡꯗꯥꯡ ꯑꫭꯏꯅ ꯐꯖꯅ ꯁꯥꯟꯅꯔꯀꯦꯗ ꯎ ꯇꯒꯦ ꯑꯩꯅ ꯍꯪ ꯈꯪꯅꯤꯡꯉꯤꯁꯦ ꯅꯪ ꯒ ꯑꯩ ꯒ ꯋꯥꯏ ꯁꯟꯅꯕꯁꯦ ꯀꯌꯥꯔꯛ ꯌꯥꯗꫭꯏꯅꫭ ꯑꯣ ꯅꯪꯅ ꯇꯧꯔꯛꯄꯁꯤ ꯅꯪꯒꯤ ꯇꯥꯛꯁ ꯑꯗꯨꯝ ꯆꯤꯡꯒꯗꯣꯏꯔꯤꯅ ꯑꯩꯅ ꯅꯪ ꯁꯄꯣꯁ ꯅꯪꯅ ꯃꯔꯤꯔꯛꯇꯧꯔꯛꯏꯅ ꯑꯗꯨꯝ ꯃꯔꯤꯔꯛ ꯅꯪꯒꯤ ꯇꯥꯛꯁ ꯑꯗꯨꯝ ꯑꯣꯏꯖꯗꯣꯏꯔꯥ ꯑꯗꯨꯗꯤ
ꯑꯪ ꯃꯔꯤꯔꯛꯇꯣ ꯑꯩꯒꯤ ꯇꯥꯛꯁ ꯑꯣꯏꯗꯣꯏꯕꯀꯣ ꯅꯪꯅ ꯑꯩꯉꯣꯟꯗ ꯇꯧꯔꯛꯄꯗꯨ ꯑꯃꯨꯛ ꯅꯪꯒꯤ ꯃꯔꯤ ꯑꯃ ꯑꯣꯏꯗꯣꯏꯕ
ꯎꯝ ꯑꯗꯨ ꯅꯣꯡꯃꯗꯩꯅ ꯇꯦꯇꯥꯛꯁꯤ ꯀꯌꯥꯅꯣ ꯇꯧꯗꯣꯏꯁꯦ ꯄꯨꯞ ꯄꯨꯂꯞ ꯂꯣꯏꯕꯗ ꯃꯣꯏ ꯃꯉꯥꯗꯤ ꯄꯤ ꯃꯉꯥ ꯃꯉꯥꯗꯨꯅ ꯑꯗꯨꯝ ꯌꯥꯔꯕ꯭ꯔꯣ ꯑꯩ ꯉꯁꯥꯏ ꯃꯣꯏꯒꯤ ꯃꯈꯥꯗꯅꯦ ꯃꯩꯇꯩ ꯃꯩꯇꯩ ꯏꯕꯗ ꯃꯈꯥꯗ ꯌꯥꯎꯋꯦꯅ ꯑꯗꯨ ꯌꯦꯡꯕ ꯀꯥꯟꯗ ꯑꯗꯨ ꯃꯣꯏꯅꯅꯦ ꯌꯥꯝ ꯀꯩꯅꯣ ꯇꯧꯕꯗ ꯀꯣꯜ ꯀꯨꯟꯊ꯭ꯔꯥ ꯇꯧꯅ ꯑꯗꯨꯃꯥꯏꯅ ꯍꯥꯏꯕꯗꯤ ꯉꯁꯥꯏ ꯀꯣꯜ ꯇꯧꯔꯝꯗꯥꯏꯗ ꯑꯍꯥꯟꯕ ꯊꯣꯛꯄ ꯂꯩꯌꯦꯅ ꯃ ꯅꯣꯏꯅ ꯄꯥꯗꯕꯤꯁꯤꯗ ꯆꯤꯡꯒꯤꯕꯨ ꯑꯣꯏꯔꯝꯒꯅꯦꯕ ꯄꯥ ꯀꯥꯟꯗ ꯌꯥꯎꯋꯦꯕꯀꯣ ꯑꯗꯨ ꯀꯨꯟꯊ꯭ꯔꯥ ꯇꯔꯨ ꯈꯣꯠꯂꯨꯒ ꯍꯥꯏꯕ ꯌꯥꯎꯕꯗꯨ ꯑꯗꯨꯗꯤ ꯀꫭꯜ ꯀꯨꯟꯊꯔꯥꯗꯤ ꯀꯃꯥꯏ ꯇꯧꯗꫭꯏꯅꫭ ꯈꯜꯂꯤ
ꯀꯣ ꯑꯗꯨꯣ ꯇꯥꯛꯁꯁꯨ ꯃꯣꯏꯅ ꯍꯧꯖꯤꯛ ꯄꯤꯔꯛꯄꯗꯤ ꯃꯉꯥ ꯈꯛꯇ ꯀꯣꯜ ꯇꯧꯅ ꯄꯤꯔꯛꯄꯅꯤꯗꯅ ꯑꯗꯨ ꯑꯗꯨꯒꯤ ꯋꯥꯅꯤ ꯅꯤꯗ
ꯎꯝ
ꯑꯁ ꯋꯥꯌꯦꯅ ꯂꯣꯏꯔꯦ ꯏꯝꯐꯥꯜ ꯆꯠꯂꯨꯔꯒ
ꯀꯩꯗꯧ ꯆꯠꯂꯨꯏꯅꫭ ꯅꯪꯗꯤ ꯏꯐꯥꯟꯜꯗ
ꯀ꯭ꯂꯥꯁ ꯍꯧꯔꯦ ꯑꯃꯨꯛ ꯑꯗꯨꯒꯤ ꯏꯁꯥꯗꯨ ꯋꯥꯕꯅ ꯂꯣꯏꯔ ꯉꯥꯛꯇꯪ ꯐꯦꯟ ꯅꯣꯛꯉ ꯀꯥꯏꯅ ꯈꯨꯈꯣꯏꯃ ꯑꯃꯨꯛ ꯀꯧꯔꯛꯑꯦ ꯑꯥ ꯀꯩꯗꯧꯔꯤ ꯑꯗꯨ ꯇꯧꯔꯅꯤ ꯇꯧꯔ
ꯀꯩ ꯀ꯭ꯂꯥꯁ ꯅꯨꯃꯤꯠ ꯇꯧꯔꯤꯁꯤꯅꯣ
ꯌꫭꯒ ꯀ꯭ꯂꯥꯁ ꯆꯠꯂꯦ ꯍꯥꯏꯗꯨꯗꯤ ꯑꯩꯅ ꯅꯪꯉꫭꯟꯗ
ꯏꯝꯐꯥꯜꯗ
ꯎꯝ
ꯑꯗꯨꯗꯤ ꯑꯞ ꯗꯥꯎꯟ ꯇꯧꯔꯤꯕ ꯄꯨꯡ ꯀꯌꯥꯗ ꯇꯧꯔꯤꯕ ꯄꯨꯡ ꯀꯌꯥ ꯆꯠꯂꯤꯕ ꯑꯗꯨꯒ
ꯄꯨꯡ ꯇꯔꯦꯇꯩ ꯆꯠꯂꯦ ꯃꯥꯄꯜꯒꯤ ꯀ꯭ꯂꯥꯁ
ꯀꯈꯣꯏ ꯃꯥꯄꯟꯗ ꯌꫭꯒ ꯇꯧꯅꯕ꯭ꯔ ꯍꯥꯏꯁꯤꯕꯨ
ꯃꯣꯏꯗꯤ ꯃꯣꯏ ꯌꯍꯧ ꯊꯦꯡ ꯊꯦꯡ ꯍꯧꯒꯠꯅꯩꯗꯅ
ꯎꯝ ꯑ ꯌꯛꯂꯥꯎꯀꯟ ꯌꫭꯒ ꯇꯧꯔꯤ ꯐꯖꯔꯝꯕꯅꯤ
ꯅꯨꯡꯁꯥꯕꯨꯗꯤ ꯉꯁꯤ ꯉꯔꯥꯡꯕꯨꯗꯤ ꯈꯔ ꯁꯥꯗꯕ ꯐꯩ ꯁꯥꯔꯀꯥꯟꯗꯗꯤ ꯀꯥꯏꯗꯦ ꯑꯁ ꯕꯖꯥꯔ ꯃꯌꯥꯒ ꯑꯣꯏꯔꯦ
ꯀꯩꯁꯦ ꯀꯥꯗꯅꯣ ꯄꯁꯅ
ꯕꯖꯥꯔ ꯊꯪꯒꯥꯜ ꯑꯗꯨꯋꯥꯏꯗꯅꯦ
ꯀꯌꯥ ꯀꯌꯥ ꯂꯣꯔꯤꯕ
ꯌꯥꯝꯗꯦꯗ ꯇꯜꯂꯦ ꯍꯥꯏꯗꯒ ꯏꯁꯥꯗꯤ ꯌꯥꯝꯗꯦ
ꯍꯥꯏꯣꯏ ꯌꯥꯝꯗꯔꯣꯏ ꯅꯤꯒ ꯍ ꯇꯧ ꯃꯥꯜꯒ
ꯇꯥꯅꯤꯡꯗꯗ ꯀ꯭ꯂꯥꯁ ꯑꯃꯈꯛꯇꯅꯤ ꯃꯤ ꯑꯃꯈꯛꯇ ꯇꯧꯕꯅꯤꯅ ꯀꯨꯟꯗꯤ ꯀꯃꯥꯏꯅ ꯂꯧꯔꯨꯅꯤ
ꯅꯤꯄꯥꯜꯃꯨꯛ ꯂꯧꯕ꯭ꯔꯥ
ꯅꯤꯄꯥꯜ ꯃꯥꯄꯜ ꯇꯔꯥ ꯑꯗꯨꯃꯥꯏꯅ ꯑꯗꯨꯒꯤ ꯔꯦꯟꯖꯇ ꯑꯗꯨꯝ ꯂꯩꯔꯦ ꯑꯗꯣ ꯀ꯭ꯂꯥꯁ ꯑꯃꯛꯇꯪ ꯑꯪ ꯄꯔꯥ ꯈꯥꯏꯗꯣꯛ ꯌꯥꯗ ꯑꯃꯨꯛ ꯂꯩꯍꯧꯒꯦ
ꯚꯔꯥꯁꯦ ꯍꯥꯏꯔꯨꯔꯅꯦ ꯍꯥꯏꯗꯤ ꯀꯩꯅꯣ ꯆꯪꯒꯅꯦꯕ ꯆꯅꯤꯒ ꯍꯨꯝꯐꯨꯗꯤ ꯑꯞ ꯗꯥꯎꯟꯗꯒꯤ ꯀꯩꯅꯣꯐꯧ ꯆꯠꯄꯒꯤ ꯑꯃ ꯅꯠꯇ꯭ꯔꯥ
ꯎꯝ
ꯣꯏ ꯅꯪꯠꯇꯣ ꯆꯠ ꯇ꯭ꯔꯣꯕꯁꯤ ꯌꯣꯔ ꯑꯥ ꯌꯧꯔꯒ
ꯑꯣꯇꯣ ꯆꯠꯇꯦ ꯀꯩꯅꯣꯗ ꯑꯗꯨꯝ ꯑꯦꯝ ꯑꯦꯁ ꯁꯤꯗ ꯆꯠꯂꯦꯕꯀꯣ ꯑꯗꯨꯒ ꯑꯗꯨꯝ ꯀꯩꯅꯣꯗ ꯕꯖꯥꯔꯒꯤꯗꯣ ꯀꯨꯝ ꯑꯅꯤ ꯑꯗꯨꯝ ꯅꯛꯑꯦꯕ ꯕꯖꯥꯔꯗ
ꯍꯣꯏ ꯑꯩꯅ ꯑꯃꯨꯛ ꯄꯣꯠꯇꯣ ꯑꯃꯨꯛ ꯇꯣꯡꯉꯒ ꯆꯠꯄ꯭ꯔꯥ ꯈꯟꯕꯩ
ꯎꯝ ꯆꯠꯇꯦ ꯑꯗꯨꯗꯝ ꯑꯣ ꯍꯜꯂꯛꯄꯩꯗꯤ ꯋꯥꯏꯑꯦ ꯑꯃꯨꯛ ꯀꯩꯁꯥꯝꯄꯥꯠ ꯇꯥꯡꯅ ꯂꯥꯛꯇꯣꯏꯅꯤꯗꯅꯀꯣ
ꯍꯣꯏ ꯑꯗꯨꯕꯨꯗꯤ ꯌꯥꯝ ꯂꯥꯛꯞꯄꯤꯌꯨꯀꯣꯖꯤ
ꯎꯝ
ꯑꯗꯨ ꯄꯩꯁꯥ ꯇꯥꯟꯕ ꯍꯥꯏꯕꯁꯤꯗꯤ ꯂꯥꯏꯗꯕꯅꯤ
ꯗꯤꯕꯦꯝ ꯑꯗꯨ ꯂꯥꯛꯄꯒ ꯆꯠꯈꯤ ꯀꯌꯥꯝ ꯑꯝꯇ ꯍꯥꯎꯗꯦ
ꯍꯥꯏꯖꯧꯦ ꯄꯨꯔꯥ ꯌꯨꯝꯗ ꯄꯨꯔꯥ ꯇꯥꯔꯒ ꯂꯩꯌꯦ
ꯍꯣꯏꯗ ꯃꯥꯏ ꯖꯤꯌꯥ ꯄꯨꯔꯛꯀꯥꯟꯗ ꯃꯥꯏꯅ ꯑꯃꯨꯛ ꯄꯩꯁꯥ ꯐꯪꯉꯛ ꯆꯅꯤꯁꯦ
ꯀꯧꯗꯧ ꯃꯥꯜꯂꯁꯨ ꯑꯣ ꯀꯧꯗꯕꯤ ꯂꯩꯔꯁꯨ ꯆꯟꯕ ꯂꯣꯏꯔ
ꯅꯣꯣꯏ ꯀꯅꯣꯗ ꯑ ꯀꯅꯒꯤ ꯦꯅꯤꯝꯁ ꯀꯤꯍꯦꯠ ꯑꯗꯨꯗꯤ ꯑꯃꯨꯛ ꯀꯩꯅꯣ ꯇꯧꯗꯕ꯭ꯔꯕ ꯄ꯭ꯔꯦꯁꯔ ꯇꯧꯗꯕ ꯍꯩꯔꯕꯅꯤ ꯑꯅ
ꯎꯝ ꯇꯧꯔꯤꯅꯤꯅ ꯑꯩꯅ ꯂ ꯄꯣꯗ ꯑꯩꯈꯣꯏ ꯆꯦꯟꯁꯤꯜꯂꯦ ꯑꯗꯨꯒꯕꯨ ꯑꯃꯨꯛ ꯄꯤꯗꯤ ꯄꯤꯔꯣꯏ ꯇꯧꯔꯦ ꯑꯁ ꯈꯪꯉꯦꯗ ꯀꯣꯪꯅꯗ ꯀꯩꯅꯣꯅꯤꯒꯤ ꯍꯥꯏꯔꯅ
ꯄꯦꯟꯂꯕ ꯖꯥꯠꯅꯤ
ꯋꯥꯛꯀꯤꯡ ꯆꯠꯇꯧꯁꯨ ꯗꯥꯁꯨꯕꯁ ꯃꯥ ꯂꯩꯇ꯭ꯔꯝꯅꯤꯅ ꯆꯠ ꯌꯥꯗꯔ꯭ꯦ
ꯉꯁꯥꯏꯗꯨ ꯆꯧꯁꯦꯅ ꯍꯥꯏꯒꯦ ꯇꯧꯔꯝꯕ ꯑꯗꯨꯒ ꯃꯥꯁꯨ ꯈꯛ ꯅꯤꯡꯁꯤꯡꯉꯛꯑꯕ ꯑꯥ ꯀꯩꯅꯣ ꯆꯠꯈꯤꯗꯣ ꯄꯨꯡ ꯀꯌꯥ ꯍꯜꯔꯛꯏꯅꯣ ꯈꯪꯗꯦ ꯃꯥ ꯍꯜꯂꯛꯏꯗꯣ
ꯄꯨꯡ ꯃꯉꯥ
ꯊꯦꯡꯉꯤꯅꯦ ꯑꯗꯨꯏꯗꯤ ꯆꯦꯟꯕ ꯌꯥꯔꯣꯏ
ꯎꯝ ꯅꯍꯥꯟ ꯃꯉꯥ ꯃꯈꯥꯏꯒ ꯇꯥꯏ ꯍꯥꯏꯅ ꯍꯂꯛꯄꯗꯤ ꯆꯦꯜꯂꯕꯩ
ꯍꯣꯏ ꯑꯩ ꯃꯥꯥꯟ ꯆꯠꯂꯤꯗꯨꯁꯨ ꯑꯗꯨꯝ ꯂꯥꯞꯇꯦ ꯍꯥꯏꯕ ꯋꯥꯅꯤ ꯑꯗꯨꯝ ꯑꯗꯨꯝ ꯆꯪꯕꯅꯦ ꯃꯤ ꯇꯔꯥꯉꯥꯐꯥꯎ ꯃꯨꯛꯇꯤ ꯆꯪꯉꯝꯒꯅꯤ
ꯆꯠꯇꯕꯅꯣꯍꯦ ꯂꯑꯝ ꯊ ꯍꯥꯄꯤꯗꯕ
ꯀꯩꯅꯣꯅ ꯅꯨꯡꯅ ꯋꯤꯂꯦꯝꯍꯣꯏ ꯍꯥꯞ ꯌꯥꯗ꯭ꯔꯥ ꯑꯩꯅ ꯃꯤ ꯊꯕꯛ ꯆꯤꯜꯂꯝꯒꯅꯤ ꯈꯣꯠꯂꯒꯅꯤ ꯍꯥꯏꯕ
ꯑꯗꯨꯗꯤ ꯄꯩꯁꯥ ꯐꯪꯕꯅ ꯍꯞꯇꯥ ꯐꯪꯗꯣꯏꯔꯥ ꯃꯣꯏꯁꯦ
ꯑꯗꯨꯝ ꯂꯥꯛꯄꯅꯦ ꯁꯦꯇꯔꯗꯦ ꯁꯟꯗꯦꯗ ꯂꯥꯛꯑꯦ ꯍꯥꯏꯕꯅꯦꯕ ꯑꯗꯨ ꯍꯟꯗꯛꯀꯤ ꯐ꯭ꯔꯥꯏꯗꯦꯗ ꯄꯤꯅꯤ ꯍꯥꯏꯕ
ꯎꯝ ꯐꯥꯔꯤꯁꯦ ꯀꯨꯟꯃꯉꯥ ꯅꯪꯉꯣꯟꯗ ꯃꯔꯤꯔꯛ ꯇꯧꯔꯒ ꯃꯤ ꯑꯃꯗ ꯁꯨꯕꯥꯁ ꯅꯨꯡꯗ ꯑꯃꯨꯛ ꯇꯧꯔꯒ ꯌꯥꯔꯦ ꯑꯗꯨꯗꯤ ꯑꯗꯨꯗꯤ ꯇꯥꯛꯁ ꯃꯉꯥ ꯁꯨꯗ ꯅꯠꯇ꯭ꯔꯣ
ꯎꯝ ꯀꯌꯥ ꯇꯧꯔꯒꯦ ꯍꯧꯖꯤꯛ ꯐꯥꯎꯗ
ꯇꯧꯗ꯭ꯔꯤꯌꯦ ꯉꯁꯥꯏ ꯑꯩ ꯉꯁꯥꯏ ꯊꯕꯛ ꯉꯔꯥꯡ ꯂꯩ ꯊꯕꯛ ꯆꯤꯟ ꯑꯩ ꯀꯥ ꯅꯣꯡ ꯃꯊꯛꯀꯤ ꯂꯣꯏꯁꯤꯟꯕꯒꯤ ꯂꯣꯏ ꯂꯣꯏꯗꯅ ꯑꯩꯅ ꯇꯧꯒꯦ ꯇꯧꯕꯗꯁꯨ ꯑꯗꯨꯝ ꯐꯔꯛ ꯇꯥ ꯂꯩꯕ ꯉꯔꯥꯡ ꯆꯪꯕꯧ ꯉꯔꯥꯡ ꯅꯪ ꯁꯥꯟꯅꯝꯕꯩ ꯀꯩꯅꯣ ꯇꯧꯗꯉꯥꯏ ꯉꯁꯥꯏ ꯃꯥꯅ ꯍꯥꯏꯔꯛꯄ ꯇꯥꯛꯁ ꯇꯧꯁꯤꯔꯥ ꯈꯣꯠꯁꯤꯔꯥ ꯑꯩꯅ ꯌꯦꯡꯒꯦ ꯑꯍꯥꯟꯕ ꯇꯧꯔꯣ ꯋꯥꯔꯤ ꯁꯥꯟꯃꯩ ꯁꯥꯟꯅꯔꯦ ꯃꯤꯅꯤꯠ ꯀ ꯇꯔꯥꯅꯤꯅꯤꯠ ꯇꯧꯅ ꯁꯥꯟꯅꯔꯦ ꯑꯗꯨꯒꯅꯦ ꯃꯥꯒꯤꯗꯣ ꯅꯣꯏꯁ ꯂꯩꯕꯒꯤ ꯌꯥꯗ꯭ꯔꯦꯌꯦ ꯑꯗꯨꯒꯤ ꯑꯃꯨꯛ ꯀꯥꯎꯟ ꯇꯧꯈꯤꯗ꯭ꯔꯦ ꯗꯤꯁꯀꯅꯦꯛ ꯇꯧꯈ꯭ꯔꯦ ꯍꯥꯏꯕ ꯑꯃ ꯍꯥꯏ ꯑꯗꯨꯒꯤ ꯑꯗꯨ ꯁꯨꯃꯥꯏꯅ ꯇꯧꯕ꯭ꯔꯥ ꯈꯣꯠꯄ꯭ꯔ ꯊ ꯑꯗꯨꯒꯤ ꯋꯥꯅꯤꯗ
ꯑ ꯅꯣꯏꯁ ꯂꯩ ꯌꯥꯗꯦꯕꯨꯗꯤ ꯍꯥꯏꯕꯅꯦ ꯏꯁ ꯍꯥꯟꯅ
ꯍꯣꯏ ꯅꯣꯏꯁ ꯂꯩ ꯌꯥꯗꯦ ꯍꯥꯏꯌꯦꯕ ꯑꯗꯨꯏ
ꯔꯦꯀꯣꯔꯗꯤꯡꯗꯨ ꯃꯣꯏꯅ ꯑꯃꯨꯛ ꯀꯩꯅꯣ ꯇꯧꯗꯣꯏꯅꯤꯅ
ꯍꯣꯏ
ꯈꯪꯗꯦ ꯇꯧꯔꯤꯁꯦ ꯀꯣꯟ ꯃꯔꯤꯔꯛ ꯍꯥꯏꯁꯦ ꯀꯔꯤ ꯋꯥꯔꯤ ꯁꯥꯟꯅꯗꯣꯏꯅꯣ ꯈ꯭ꯋꯥꯏ ꯂꯨꯕ
ꯑꯗꯨꯝ ꯁꯥꯟꯗꯣꯏꯅꯤ ꯀꯩꯅꯣ
ꯅꯣꯏ ꯑꯃꯗꯨꯒ ꯑꯣꯏꯕꯨꯗꯤ ꯋꯥꯔꯤꯕꯨꯗꯤ ꯃꯌꯥꯝ ꯂꯩꯔꯝꯒꯅꯤ
ꯑꯩꯈꯣꯏꯕꯨꯗꯤ ꯋꯥꯔꯤ ꯁꯥꯟꯅꯕꯗ ꯄꯨꯡ ꯑꯃ ꯑꯗꯨꯝ ꯁꯥꯟꯅꯩ ꯏꯕꯦꯝꯃ ꯒ꯭ꯌꯥꯟ ꯇꯥꯗꯦ ꯀꯔꯤ ꯋꯥꯔꯤ ꯁꯥꯟꯅꯩꯅꯣ ꯈꯪꯗꯦ
ꯎꯝ
ꯑꯗꯩ ꯈꯪꯗꯦ ꯁꯨꯝ ꯃꯣꯏꯗꯤ ꯑꯃꯨꯛ ꯑꯁ ꯑꯗꯨꯝ ꯈꯣꯠꯄꯨꯒ ꯍꯥꯏꯔꯒ ꯑꯃꯨꯛ ꯇꯧꯕꯤꯌꯨ ꯉꯁꯥꯏ ꯇꯧꯔꯦꯕ ꯑꯩꯅ ꯁꯨꯝ ꯋꯥꯏ ꯁꯥꯟꯅ ꯇꯣꯏꯅꯦ ꯈꯣꯠꯇꯣꯏꯅꯦꯗ ꯑꯍꯟ ꯑꯣꯏꯔꯕꯅꯤꯅ
ꯍꯥ ꯐ ꯐꯣꯔꯇꯤ ꯌꯧꯔꯝꯈꯤꯔꯣꯏꯗ ꯐꯣꯔꯇꯤ ꯌꯧꯔꯕꯣ
ꯀꯔꯥꯏꯗꯩꯩꯅꯣꯗ ꯐꯤꯐꯇꯤ ꯌꯧꯗꯧꯔꯕꯅꯤ
ꯌꯥꯝ ꯋꯥ ꯍꯟꯅ ꯑꯣꯏꯔꯅꯦ ꯑꯗꯨꯗꯤ
ꯎꯝ ꯎꯝ
ꯑꯃꯗꯨꯗꯤ ꯍꯥꯏꯈꯤꯕ꯭ꯔꯥ
ꯑ ꯑ ꯇ ꯇ
ꯑ
ꯃꯣꯏ ꯂꯥꯡꯕꯗ ꯂꯥꯡꯕꯗ ꯂꯥꯡꯕꯗ ꯎꯝ ꯃ ꯂꯕ ꯂꯥꯡꯕꯗ ꯂꯥꯡꯕꯗ
ꯀꯣꯏꯣ ꯃꯤ ꯌꯥꯝ ꯂꯩꯕꯩꯔꯣ ꯃꯣꯏꯗ
ꯉꯝ ꯂꯩꯦ ꯃꯔꯤ
ꯑꯁ ꯍꯩꯅꯧ ꯑꯁꯪ ꯃꯌꯥꯝ ꯄꯨꯔꯛꯑꯦ ꯋꯥꯔꯤꯗꯩ ꯑꯗꯨꯒ ꯆꯥꯃꯤꯟꯅꯗꯅꯕ ꯃꯤ ꯂꯩꯇ ꯏꯟꯊꯟ ꯁꯥꯕꯗꯨ ꯇꯟꯕ ꯇꯧꯁꯤꯦ ꯃꯦꯠꯂ ꯁꯥꯕꯗꯣ
ꯎꯝ ꯁꯥꯎ ꯀꯣꯏꯅ
ꯀꯩꯅꯣ ꯅꯨꯡꯁꯤꯗꯥꯛꯀ ꯇꯧꯔꯒ ꯐꯖꯅ ꯃꯦꯠꯂꯒ ꯑꯝꯇ ꯆꯥꯒꯦ ꯇꯧꯕꯅꯦ
ꯆꯥꯎ ꯁꯣ ꯍꯥꯎ ꯍꯥꯎ ꯆꯥꯎ
ꯅꯣꯏꯁꯨ ꯄꯨꯜꯂꯗꯤ ꯁꯨꯝ ꯥꯛꯀꯤꯡꯒꯨꯝꯕ ꯊꯣꯛꯎꯔꯗꯤ ꯑꯗꯨꯝ ꯆꯥꯃꯤꯟꯅ ꯌꯥꯕ ꯑꯗꯨꯁꯨ ꯅꯠꯇꯦ
ꯎ ꯄꯣꯜꯂꯥꯔꯋꯥꯣꯏ ꯄꯣꯜꯂꯥꯔꯋꯥꯔ
ꯀꯩꯗꯧꯔꯕ ꯄꯨꯟꯗꯅ ꯀꯩꯗꯧꯔꯕ ꯍꯣꯏ ꯀꯣꯜ ꯇꯧꯗ꯭ꯔꯤ ꯑꯩ ꯏꯃꯥꯟꯅꯕ ꯈꯔꯁꯨ ꯍꯥꯞꯄꯅꯦꯕ
ꯎꯝ
ꯑꯗꯨ ꯃꯣꯏꯁꯨ ꯅꯨꯡꯊꯤꯟꯗꯧꯃ ꯊꯕꯛ ꯆꯠꯄ ꯗꯨꯀꯥꯟ ꯊꯣꯛꯄ ꯌꯥꯎꯏꯤ ꯑꯗꯒꯤ
ꯎ ꯑꯗꯨ ꯊꯕꯛꯇꯤ ꯌꯥꯝ ꯆꯤꯜꯍꯟꯗ꯭ꯔꯣ ꯆꯉ ꯃꯤꯅꯤꯠ ꯇꯔꯥ ꯇꯔꯥ ꯀꯌꯥ ꯀꯌꯥ ꯃꯤ ꯅꯤꯐꯨꯅꯤ ꯋꯥꯏ ꯐ ꯂꯣꯏꯁꯤ ꯃ ꯅꯤꯐꯨ ꯅꯤꯐꯨ ꯑꯦꯠꯇꯤ ꯑꯦꯠꯇꯤ ꯍꯥꯏꯁꯦ ꯄꯨꯡ ꯑꯃ ꯃꯈꯥꯏ ꯃꯇꯝꯗ ꯌꯥꯝ ꯃꯥꯡꯕ ꯊꯕꯛꯅꯤꯗ
ꯅ ꯑꯅꯤ ꯍꯥꯞꯄꯣ ꯅꯝꯕꯔꯅꯤ
ꯍꯥꯞꯇꯤ ꯑꯃꯇꯪꯉꯦ
ꯑ
ꯅꯠꯇꯦꯗ ꯑꯩꯅꯕꯨ ꯇꯧꯔꯦ ꯈꯜꯂꯁꯨ ꯑ ꯅꯪꯅ ꯇꯧꯔꯦꯁꯨ ꯇꯥꯛꯁ ꯃꯔꯤ ꯇꯧꯕ ꯀꯥꯟꯗꯗꯤ ꯃꯇꯝ ꯇꯥꯔꯦ ꯑꯃꯨꯛ ꯑꯃꯨꯛ ꯊꯧꯔꯛꯀꯦ
ꯍꯣꯏ ꯑꯩꯈꯣꯏ ꯌꯦꯡꯒꯦ ꯍꯣꯏ ꯊꯝꯃꯦ ꯊꯝꯃꯦ